ꯇꯥꯕ꯭ꯔꯥ
ꯇꯥꯈ꯭ꯔꯦ ꯍꯧꯖꯤꯛꯇꯤ
ꯑꯣ ꯆꯞ ꯆꯥꯈꯔꯦ
ꯆꯥꯈ꯭ꯔꯦ ꯍꯥꯏꯕ ꯇꯥꯔꯦ ꯅꯣꯏꯗꯤ
ꯍꯣꯏ ꯆꯥꯛꯈꯔꯦ
ꯎꯝ ꯍꯨꯝ ꯑꯦꯟꯁꯥꯡꯁꯦꯀꯣ
ꯎꯝ
ꯑ ꯉꯥ ꯃꯔꯨꯝ ꯑꯝꯉꯧꯕꯤꯕꯅꯦ ꯑꯗꯨꯒ ꯏꯔꯣꯟꯕꯅꯦ
ꯎꯝ
ꯎꯝ ꯑꯗꯨ ꯑꯗꯨꯃꯛ ꯉꯥꯏꯔꯕ
ꯎꯝ ꯌꯥꯝ ꯍꯥꯎꯅꯦ ꯑꯗꯨꯗꯤ ꯑ
ꯀꯃꯥꯏ ꯀꯃꯥꯏꯅ
ꯁꯤꯝꯄꯜ ꯍꯥꯎꯇꯕ ꯀꯥꯡꯇꯛ ꯆꯥꯏꯌꯦ ꯑꯗꯨꯒ ꯃꯔꯣꯛ ꯃꯦꯠꯄ ꯑꯃꯒ
ꯎꯝ ꯎꯝ ꯎꯝ ꯋꯥꯅ ꯌꫭꯠ ꯈꯤꯕ꯭ꯔꯥ ꯌꯥꯝ ꯅꯨꯡꯉꯥꯏꯅ ꯌꯣꯠꯈꯤꯕ꯭ꯔꯥ ꯌꯣꯠꯄ ꯌꯧꯔꯤꯁꯨ ꯌꯧꯈ꯭ꯔꯦꯀꯣ
ꯑ ꯑꯗꯨꯝ ꯑꯗꯨꯝ ꯀꯥꯏꯗ ꯍꫭꯏ
ꯅꯣꯏ ꯀꯩꯅꯣ ꯕꯣꯜꯒ ꯌꯦꯡꯊꯔꯣꯏꯗ꯭ꯔꯣ ꯉꯁꯤꯗꯤ
ꯌꯦꯡꯗꫭꯏꯅꯤ
ꯍꯣꯏ ꯉꯁꯤ ꯉꯁꯤꯒ ꯈꯔꯗꯤ ꯂꯣꯏꯒꯗꯧꯔꯦꯗꯅ
ꯍꫭꯏ ꯌꯦꯡꯅꯤ ꯌꯦꯡꯒ ꯑꯗꯨꯝ ꯌꯦꯡꯒꯅꯤꯗꯥ ꯑꯩꯁ ꯌꯦꯡꯒꯅꯤ ꯌꯦꯡꯒꯅꯤ ꯅꯪꯗꯤ ꯌꯦꯡꯂꫭꯏꯗ꯭ꯔꯣ
ꯎꯝ ꯑꯩꯁꯨ ꯉꯁꯤꯗꯤ ꯌꯦꯡꯕꯤꯕ ꯇꯥꯔꯦ ꯉꯥꯏꯔꯒ ꯍꯟꯗꯛꯀꯥꯟꯗꯤ ꯗꯧꯔꯕꯅꯤꯅꯀꯣ ꯌꯦꯡꯕꯤꯔꯅꯤꯅ ꯀꯥꯟꯗꯤ
ꯂꯣꯏꯔꯝꯗꯥꯏꯁꯦ ꯑꯗꯨꯝ ꯊꯦꯡꯅ ꯄꯥꯎ ꯈ꯭ꯔꯦꯍ ꯊꯦꯡꯅ ꯊꯦꯡꯅ ꯁꯥꯟꯅꯈ꯭ꯔꯦ
ꯍ ꯍꯣꯏ ꯑꯗꯣ ꯇꯨꯝꯕꯗꯤ ꯄꯨꯡ ꯀꯌꯥ ꯑꯗꯨꯋꯥꯏꯗꯒꯗꯤ ꯇꯨꯡꯒꯜꯂꯦ ꯍꯧꯖꯤꯛꯀꯥꯟꯁꯤ
ꯊꯦꯡꯉꯦ ꯑꯩꯕꯨꯗꯤ ꯄꯨꯡ ꯍꯣꯏ ꯊꯦꯡ ꯊꯦꯡꯅ ꯇꯨꯝꯒꯜꯂꯦ ꯑꯩ ꯑꯩꯗꯨꯀꯣ ꯑꯗꯨꯝ ꯅꯨꯡꯊꯤꯜꯒꯨꯝꯕ ꯑꯩ ꯇꯨꯝꯒꯂꯦꯕ ꯑꯗꯨꯅ ꯑꯍꯤꯡꯗꯣ ꯇꯨꯝꯕ ꯌꯥꯒꯟꯗꯕꯗꯣ ꯑꯗꯨꯒꯤ ꯅꯝꯐꯨ ꯅꯝꯐꯨꯅꯗꯤ ꯉꯟꯅ ꯇꯨꯝꯅꯤꯡꯉꯥꯏ ꯏꯁꯩ ꯇꯥ ꯇꯥꯔꯒꯀꯣ ꯐꯣꯟ ꯌꯦꯡꯗꯕꯤꯗ ꯇꯨꯝꯅꯤꯡꯉꯥꯏꯗꯤ ꯇꯧꯔꯒ ꯑꯗꯨꯏꯁꯨ ꯄꯨꯡ ꯇꯔꯥ ꯍꯦꯜꯂꯦ ꯗꯨꯝ ꯌꯥꯝ ꯋꯥꯅ ꯅꯨꯡꯊꯤꯟ ꯅꯨꯡꯉꯥꯏꯅꯥ ꯇꯨꯝꯈ꯭ꯔꯕꯅꯤꯅ ꯋꯥꯅ ꯇꯨꯝ ꯍꯣꯏ
ꯄꯨꯡ ꯇꯔꯥ ꯅꯨꯡꯗꯥꯡꯒꯤ ꯄꯨꯡ ꯇꯔꯥ ꯍꯦꯟꯕ ꯀꯥꯟꯗ ꯇꯨꯝꯕ ꯀꯣ
ꯍꯣꯏ ꯇꯨꯝꯕ ꯊꯦꯝꯕ ꯑꯗꯨꯁꯦ ꯅꯠꯇ꯭ꯔꯗꯤ ꯑꯗꯨ ꯍꯦꯟꯅ ꯊꯦꯡꯉꯦꯕ ꯃꯍꯧꯁꯥꯗꯤ
ꯑꯣ ꯍꯣ ꯁ ꯑꯩꯁꯨ ꯊꯦꯡꯅ ꯇꯨꯝꯃꯦꯗ ꯍꯥꯏꯗꯤ ꯑꯗꯨꯒꯤ ꯉꯟꯅ ꯑꯃꯨꯛ ꯇꯨꯝꯕ ꯍꯩꯅꯗ꯭ꯔꯦꯕꯀꯣ ꯀꯣ ꯊꯦꯡꯕꯨ ꯊꯦꯡ ꯊꯦꯡꯒꯟꯈ꯭ꯔꯗꯤ
ꯎꯝ
ꯊꯦꯡ ꯗꯔ꯭ꯗꯤ ꯁꯨꯃꯥꯏ ꯍꯦꯟꯅꯗꯕ ꯈꯔ ꯌꯥꯎꯔꯕ
ꯎ ꯍꯥꯏꯕꯁꯨ
ꯑꯗꯨ ꯑꯩꯅ ꯍꯧꯖꯤꯛ ꯋꯥ ꯉꯥꯡꯕꯁꯦ ꯃꯅꯤꯡꯒꯤ ꯉꯥꯏꯀꯣ ꯑꯃꯔꯛ ꯃꯅꯤꯡꯒꯤ ꯑ ꯋꯥ ꯌꯥꯝ ꯇꯥꯕ꯭ꯔꯥ ꯃꯈꯣꯟ ꯌꯥꯝ ꯇꯥꯕ꯭ꯔꯥ
ꯍꯣꯏ ꯈꯔꯥ ꯈꯔꯥ ꯇꯥꯏ
ꯈ꯭ꯔ ꯈ꯭ꯔ ꯀꯣ ꯒ꯭ꯌꯥꯟ ꯇꯥꯅ ꯈꯔ ꯄ꯭ꯂꯦꯒ꯭ꯔꯥꯎꯟꯁꯦ ꯈꯔ ꯍꯣꯡꯗꯕ ꯌꯥꯗ
ꯅꯨꯡꯉꯥꯏꯕꯒꯤ ꯅꯨꯡꯉꯥꯏꯌꯦ ꯍꯥꯟꯗꯛꯇꯤ ꯍꯣꯡꯕꯁꯦ
ꯈꯔ ꯌꯥꯝꯕ ꯍꯥꯏꯕ ꯇꯥꯔꯦ
ꯑꯩꯒꯤꯗꯤ ꯃꯐꯝ ꯍꯣꯡꯂꯗꯤ ꯅꯦꯠ ꯌꯥ
ꯉꯥꯏꯌꯨꯀꯣ ꯑꯗꯨꯝ ꯄꯥꯏꯌꯨꯀꯣ
ꯎꯝ ꯄꯥꯏ ꯄꯥꯏ
ꯑꯩ ꯑꯩꯒꯤ ꯃꯅꯥꯛꯇ ꯈꯔ ꯃꯈꯣꯟꯗꯣ ꯂꯥꯡꯕꯅꯤꯅꯀꯣ ꯈꯔ ꯍꯣꯡꯗꯣꯛꯄꯅ ꯐꯒꯗꯧ ꯃꯥꯜꯂꯕ ꯍꯥꯏꯕ ꯇꯥꯔꯦ
ꯑꯝ
ꯁꯤꯒꯤ ꯑꯦꯔꯤꯌꯥꯗꯅ ꯈꯔ ꯐꯒꯗꯧ ꯃꯥꯡꯈ꯭ꯔꯦ ꯍꯧꯖꯤꯛꯇꯤ ꯑ ꯒꯥꯔꯤꯒꯤ ꯃꯅꯥꯛꯇ ꯐꯝꯕꯅ ꯐꯒꯗꯧ ꯃꯥꯟꯈ꯭ꯔꯦ
ꯎꯝ
ꯑꯥꯥꯁ ꯌꯥꯈ꯭ꯔꯦ ꯍꯧꯖꯤꯛꯇꯤ ꯀꯩꯗꯧꯋꯦꯕ ꯀꯃꯥꯏ ꯀꯃꯥꯏ ꯍꯤꯡꯂꯤꯔꯤꯕ ꯁꯦꯁ
ꯊꯦꯡꯅ ꯇꯨꯝꯃꯦ ꯍꯥꯏꯕꯗꯣ ꯄꯨꯡ ꯀꯌꯥꯒꯨꯝꯕ ꯇꯨꯝꯕ꯭ꯔꯥ ꯍꯥꯏꯕ
ꯊꯦꯡꯅ ꯇꯨꯝꯕꯁꯤꯀꯣ ꯄꯨꯡꯁꯦ ꯇꯨꯋꯦꯜꯐ ꯍꯦꯟꯕ ꯃꯇꯨꯡ ꯈꯛꯇꯅꯦ ꯑꯩ ꯉꯥꯏꯍꯥꯛ ꯅꯍꯥꯟꯒꯩ ꯎꯝ ꯑꯌꯥꯝꯕ ꯅꯨꯡꯗꯥꯡꯗ ꯈꯛꯇꯪꯗ ꯑꯗꯨꯝ ꯎꯝ ꯀꯩ ꯀꯩ ꯇꯧꯔꯁꯨ ꯅꯨꯡꯗꯥꯡꯗꯛꯇꯪ ꯑꯌꯥꯝꯕ ꯇꯧꯕꯀꯣ
ꯑꯥ
ꯑꯗꯨꯒꯤ ꯑꯃꯨꯛꯀ ꯉꯟꯕꯒꯤ ꯍꯩꯅꯕ ꯂꯩꯇ꯭ꯔꯕ
ꯎꯝ ꯍꯣꯏ ꯑꯩꯁꯨ ꯑꯗꯨꯝ ꯄꯨꯡ ꯑꯦꯂꯚꯦꯟ ꯇꯨꯋꯦ꯭ꯜꯐ ꯑꯗꯨꯒꯨꯝꯕ ꯑꯗꯨ ꯍꯦꯜꯂꯁꯨ ꯂꯩꯌꯦꯕ ꯑꯗꯨ ꯍꯧꯖꯤꯛꯀꯥꯟꯗꯤ ꯉꯟꯅ ꯇꯨꯝꯒꯦꯅ ꯈꯜꯂꯒꯀꯣ ꯄꯨꯡ ꯇꯔꯥꯒꯨꯝꯕ ꯍꯦꯜꯂꯗꯤ ꯑꯗꯨ ꯑꯗꯨꯝ ꯇꯨꯝꯅꯉꯥꯏ ꯇꯧꯕꯗꯣ
ꯎꯝ ꯎꯝ ꯍꯧꯖꯤꯛ ꯈꯨꯟꯗ ꯂꯩꯕꯩꯔꯥ
ꯎ
ꯈꯨꯟꯗ ꯂꯩꯕ꯭ꯔꯥ ꯅ ꯇꯣꯏꯅ ꯍꯧꯖꯤꯛ ꯂꯩꯁꯦ ꯀꯗꯥꯏꯗꯅꯦꯕ ꯃꯅꯤꯄꯨꯔꯒꯤ ꯃꯌꯥꯏꯗꯔꯥ ꯃꯇꯥꯏꯗꯔꯥ
ꯑꯔ ꯆꯦꯗ
ꯦꯟꯇ ꯅꯣꯏꯠꯁꯦ ꯑꯩꯈꯣꯏꯗ ꯃꯌꯥꯏꯗ ꯂꯩꯕ꯭ꯔꯥ ꯃꯌꯥꯏ ꯑꯦꯔꯤꯌꯥꯗ꯭ꯔ ꯉꯁꯥꯏ
ꯑꯩ ꯍꯥꯏꯕ ꯍꯩꯒꯦ ꯑꯗꯨꯗꯤ ꯍꯥ ꯍꯣꯏ
ꯑꯩꯒ ꯋꯥꯔꯤꯔꯤ ꯑꯃꯛ ꯁꯥꯈ꯭ꯔꯕ
ꯑꯃꯔ ꯆꯥꯏ ꯍ ꯑꯗꯨ ꯃꯐꯝꯒꯨꯝꯕꯗꯤ ꯍꯥꯏꯗꯦ ꯑꯗꯨ ꯈꯪꯗꯦ ꯑꯩꯁꯨ ꯃꯇꯥꯏꯔ ꯃꯌꯥꯏꯔꯥ ꯍꯥꯏꯕ ꯍꯥꯏꯗꯨꯗꯤ ꯀ ꯑꯣꯏ
ꯀꯣ ꯅꯪꯒꯤꯁꯦ ꯅꯦꯠꯋꯥꯛꯛꯁꯦ ꯑꯩ ꯑꯩ ꯑꯩꯒꯤ ꯑꯣꯏꯕ꯭ꯔꯥ ꯅꯪꯒꯤꯅꯔꯥ ꯈꯪꯗꯦ ꯋꯥ ꯇꯪꯈꯥꯏ ꯇꯪꯈꯥꯏ ꯇꯥꯗꯕꯗ ꯌꯥꯎꯋꯦ
ꯑꯩꯒꯤ ꯑꯣꯏꯔꯝꯒꯅꯤ
ꯑꯗꯨꯗꯁꯨ
ꯇꯥꯕ꯭ꯔ
ꯑ ꯍꯧꯖꯤꯛ ꯃꯨꯛ ꯇꯥꯔꯦ ꯍꯣꯏ
ꯎꯝ ꯑꯗꯨ ꯑꯩꯒꯤꯅꯦ ꯑꯩꯒꯤꯅꯦꯠꯇꯣ ꯌꯥꯝ ꯅꯨꯡꯉꯥꯏꯕ ꯅꯠꯇꯕꯅꯦꯕ ꯑꯗꯨ ꯅꯪꯅꯀꯣ ꯋꯥ ꯌꯥꯝ ꯌꯥꯝ ꯉꯥꯡꯂꯛꯑꯣ
ꯎꯝ ꯈꯤꯇꯪꯗꯤ ꯅꯨꯡꯉꯥꯏꯇꯕ ꯃꯥꯜꯂꯦ
ꯈꯤꯇꯪ ꯅꯠꯇꯦ ꯌꯥꯝ ꯅꯨꯡꯉꯥꯏꯇꯦ ꯑꯩꯈꯣꯏꯒꯤꯗꯣ ꯇꯥꯕ꯭ꯔꯥ ꯅꯨꯡꯉꯥꯏꯇ꯭ꯔꯕꯒꯤ ꯅꯪꯒꯤ ꯋꯥ ꯉꯥꯡꯕꯗꯣ ꯑꯩ ꯇꯥꯗ꯭ꯔꯕꯅꯦ ꯇꯥꯕ꯭ꯔ
ꯎꯝ ꯍꯧꯖꯤꯛ ꯑꯦꯂꯦꯟꯒꯤ ꯃꯈꯣꯟꯒꯨꯝꯕ ꯈꯔ ꯊꯣꯛꯑꯦ
ꯑꯣ ꯇꯥꯕ꯭ꯔꯥ
ꯎꯝ ꯎꯝ ꯍꯣꯏ ꯇꯥꯔꯦ
ꯅꯪꯅ ꯉꯥꯡꯕꯗꯣ ꯍꯧꯖꯤꯛ ꯑꯩ ꯀꯨꯔꯤꯁꯨ ꯇꯥꯗꯔꯕꯅꯦꯕ
ꯑꯗꯨ ꯅꯣꯏꯗꯤ ꯑꯣ ꯅꯪꯅ ꯉꯥꯡꯕꯁꯨ ꯇꯥꯗꯕ
ꯑ ꯍ ꯇꯥꯔꯦ ꯑꯝ ꯍꯝ
ꯎꯝ ꯎꯝ ꯑꯗꯣ ꯅꯣꯏꯗꯤ ꯏꯆꯦꯒ ꯀꯅꯥ ꯀꯅꯥ ꯃꯤ ꯀꯌꯥꯒꯨꯝꯕꯗꯤ ꯂꯩ ꯑꯗꯣ
ꯍꯧꯖꯤꯛ ꯍꯧꯖꯤꯛꯔꯣ ꯏꯆꯦꯒ ꯏꯅꯥꯎꯅꯨꯄꯥꯒ ꯑꯩꯈꯣꯏ ꯑꯍꯨꯝ ꯇꯥꯕ꯭ꯔꯥ ꯍꯜꯂꯣ ꯑꯩꯅ ꯉꯥꯡꯕꯗꯣ ꯇꯥꯕꯔ ꯇꯥ ꯕꯔꯣ
ꯀꯔꯤ
ꯎꯝ ꯎꯝ
ꯕ ꯌꯥꯗꯕ ꯑꯥ ꯑꯃꯨꯛ ꯌꯥꯈ꯭ꯔꯦ ꯍꯧꯖꯤꯛꯀꯤ ꯎꯝ ꯌꯥꯈ꯭ꯔꯦ ꯌꯥꯈ꯭ꯔꯦ ꯍꯧꯖꯤꯛꯇꯤ ꯑꯩꯗꯤ ꯇꯥꯈ꯭ꯔꯦ
ꯑꯗꯨ
ꯑꯁ
ꯍꯣꯏꯗ ꯑꯩꯒꯤ ꯅꯦꯠꯇꯣ ꯅꯨꯡꯉꯥꯏꯇꯕꯒꯤꯅꯦꯕ
ꯆꯥꯗ꯭ꯔꯤꯍꯦ ꯎꯝ ꯀꯗꯥꯏ ꯋꯥꯏꯗ ꯑꯣꯏꯕꯤꯔꯥ ꯌꯨꯝ ꯃꯅꯨꯡ ꯑꯣꯏꯕꯤꯔꯥ ꯕꯤꯜꯗꯤꯡ ꯃꯊꯛ ꯑꯣꯏꯕ꯭ꯔꯥ
ꯃꯊꯛꯇꯅꯦꯕ ꯈꯔ ꯃꯊꯛ
ꯎꯝꯍꯝ
ꯑꯩꯈꯣꯏꯗꯨ ꯅꯦꯠ ꯅꯨꯡꯉꯥꯏꯇꯕꯅꯦꯕꯀꯣ ꯑꯩꯅ ꯉꯥꯡꯕꯗꯣ ꯇꯥꯕ꯭ꯔꯥ
ꯍꯣꯏ ꯍꯧꯖꯤꯛꯤ ꯇꯥꯈ꯭ꯔꯦ ꯀ꯭ꯂꯤꯌꯥꯔ ꯑꯣꯏꯔꯦ ꯍꯣꯏ ꯑꯁꯤ ꯃꯄꯥꯗꯤ ꯅꯪ ꯁꯨꯡꯂꯦꯡ ꯂꯦꯡꯒꯅꯨꯀꯣ
ꯁꯤꯗꯤ ꯂꯩꯕꯅꯦ ꯑꯩꯕꯨ ꯏꯁꯇꯦꯆꯨꯒꯨꯝꯕ ꯂꯩꯅꯤꯉꯥꯏ ꯃꯉꯥꯏꯔꯦ
ꯌꯥꯏꯗ ꯌꯥꯏꯗ
ꯑꯩꯈꯣꯏꯗꯣ ꯅꯦꯠ ꯅꯨꯡꯉꯥꯏꯇꯕꯅꯦꯕꯀꯣ ꯑꯗꯨ ꯑꯁꯤꯐꯥꯎꯁꯨ ꯑꯩ ꯅꯦꯠ ꯅꯨꯡꯉꯥꯏꯕ ꯃꯐꯝ ꯊꯤꯔꯒ ꯂꯩꯕꯅꯦꯕ
ꯎꯝ ꯀꯩꯗꯧꯕꯔꯣꯅꯦ ꯁꯦꯁ ꯅꯪꯅ ꯍꯧꯖꯤꯛꯁꯦ ꯀꯩꯗꯧꯋꯦꯕ ꯑ ꯉꯁꯥꯏ ꯑꯗꯨꯝ ꯏꯚꯤꯅꯤꯡ ꯑꯗꯨꯋꯥꯏ ꯄꯨꯡ ꯃꯔꯤ ꯃꯉꯥ ꯑꯗꯨꯋꯥꯏꯗ ꯃꯥꯜꯂꯦꯀꯣ ꯑꯗꯨꯗꯤ ꯋꯥ ꯉꯥꯡꯕꯁꯦ ꯆꯨꯝꯕ꯭ꯔꯥ ꯃꯔꯤ ꯃꯉꯥ ꯑꯍꯨꯝꯒꯨꯝꯕ꯭ꯔꯥ ꯑꯗꯨꯋꯥꯏꯗ꯭ꯔ ꯀꯝꯄꯌ꯭ꯨ ꯇꯔ ꯇꯝꯃꯦ ꯍꯥꯏꯕ꯭ꯔꯥ ꯑꯗꯨꯗ꯭ꯔꯥ ꯑꯥ ꯆꯠ ꯆꯥ ꯅꯪꯅ ꯀꯝꯄ꯭ꯌꯨꯇꯔ ꯀ꯭ꯂꯥꯁ ꯆꯠꯄꯗꯤ ꯀꯗꯥꯏꯗ ꯋꯥꯏꯗ ꯑꯩꯗꯤ ꯀꯔꯤ ꯑꯃꯨꯛ ꯇꯧꯗ꯭ꯔꯦ ꯅꯪꯗꯕꯒꯤ ꯑ ꯕꯖꯥꯔꯗ
ꯍꯣꯏ ꯕꯖꯥꯔ ꯋꯥꯏꯗ
ꯎꯝ ꯎꯝ ꯊꯝꯁꯦꯀꯣ ꯉꯥꯡꯉꯑꯣ ꯑꯗꯨ ꯑꯗꯨꯝ ꯄꯥꯏꯔꯛꯑꯣ ꯑꯗꯨꯝ ꯉꯥꯡꯉꯑꯣ ꯑꯩ ꯑꯃꯛ ꯁꯤꯗ ꯄ꯭ꯔꯤꯄꯦꯌꯔ ꯐꯖꯅ ꯇꯧꯗꯔꯗꯤ ꯌꯥꯔꯔꯣꯏ ꯁꯤꯁꯦ ꯑꯩꯒꯤꯁꯨ ꯋꯥꯏ ꯐꯥꯏꯁꯦ ꯈꯔ ꯂꯥꯞꯊꯣꯛꯑꯁꯤ ꯈꯔ ꯈꯔ ꯃꯥꯡꯒꯗꯧꯕ꯭ꯔꯥ ꯀꯩꯅꯣꯝꯃ ꯇꯧꯔꯤꯌꯦ
ꯑꯩꯒꯤꯅꯅꯦ ꯅꯨꯡꯉꯥꯏꯇꯕ ꯅꯪꯒꯤꯅ
ꯍ
ꯃꯅꯥꯛꯇ ꯋꯥꯏꯐꯥꯏꯒꯤ ꯃꯅꯥꯛꯇ ꯂꯩꯔꯗꯤ ꯃꯤ ꯃꯈ ꯀꯣꯟ ꯌꯥꯝꯕ ꯑꯗꯨꯒ ꯈꯔ ꯑꯃꯨꯛꯀ ꯊꯣꯛꯑꯒ ꯒꯥꯔꯤꯒꯤ ꯃꯅꯥꯛꯀꯨꯝꯕꯒꯤꯗ ꯂꯩꯔꯗꯤ
ꯎꯝ
ꯃꯈꯣꯟꯗꯤ ꯈ꯭ꯋꯥꯏ ꯐꯕ ꯑꯗꯨꯁꯨ ꯅꯦꯠꯋꯔꯥꯛꯅ ꯑꯃꯨꯛꯀ ꯃꯥꯡꯒꯦꯗꯧꯕ
ꯑ ꯒꯌꯥꯟ ꯇꯥꯔꯦ ꯒꯌꯥꯟ ꯇꯥꯔꯦ ꯑꯩꯒꯤ ꯁꯤ ꯃꯤꯒ ꯅꯥꯔꯒꯁꯨ ꯅꯠꯇ꯭ꯔꯁꯨ ꯅꯦꯠꯇꯤ ꯑꯗꯨꯝ ꯌꯥꯗꯕ
ꯑꯍꯥ
ꯎꯝ
ꯑ ꯍꯧꯖꯤꯛꯇꯤ ꯕꯣꯜꯁꯨ ꯌꯦꯡꯉꯅꯤ ꯉꯥꯏꯔꯤꯅꯤ ꯍꯥꯏꯕꯅꯤꯅ ꯀꯔꯝꯕ ꯄ꯭ꯂꯥꯟꯗꯤ ꯂꯩꯔꯦ ꯁꯨꯃꯥꯏꯅ ꯇꯧꯕ ꯇꯥꯔꯦ
ꯑꯁ ꯀꯔꯤꯁꯨ ꯂꯩꯒꯦ ꯑꯗꯨꯝ ꯑꯔꯨ
ꯋꯥ ꯉꯥꯡꯅꯔꯅꯤ
ꯁ ꯅꯪꯀꯅꯤ ꯍꯥꯏꯁꯦ ꯉꯥꯏꯈ꯭ꯔꯅꯤ ꯑꯗꯨꯝ ꯉꯥꯏꯈ꯭ꯔꯅꯤ ꯐꯣꯟ ꯌꯦꯡꯉꯒ ꯉꯥꯏꯈ꯭ꯔꯅꯤ ꯑꯗꯨꯝ ꯐꯔ ꯕꯣꯂꯛꯗꯤ ꯑꯗꯨꯝ ꯌꯦꯡꯈꯅꯤ ꯈꯨꯗꯝꯃꯩ ꯃꯨꯠꯂꯒ ꯂꯩꯕꯅꯦꯀꯣ ꯍꯧꯖꯤꯛꯇꯣ ꯎꯝ ꯇꯨꯡ ꯐꯅꯤ
ꯍꯣꯏ ꯑꯗꯣ ꯑꯩꯈꯣꯏꯒꯤ ꯀ꯭ꯂꯥꯁꯀꯨꯝꯕ ꯑꯌꯨꯛꯀꯤꯒꯨꯝꯕꯗꯤ ꯄꯨꯡ ꯀꯌꯥ ꯑꯗꯨꯋꯥꯏꯒ ꯆꯠꯂꯦ
ꯦꯟ ꯊꯥꯔꯇꯤꯗꯒꯤ ꯊꯥꯔꯇꯤ
ꯄꯨꯡ ꯀꯌꯥ ꯄꯨꯡ ꯀꯌꯥꯒꯨꯝꯕꯗ
ꯑꯩꯠ ꯊꯥꯔꯇꯤ ꯑꯗꯨꯗꯒꯤ ꯑꯩꯠ ꯊꯥꯔꯇꯤ ꯐꯥꯏꯚ
ꯑꯣ ꯅꯣꯏꯒꯤ
ꯁꯚꯦꯟ ꯊꯥꯔꯇꯤ ꯍꯥꯏꯔꯁꯨꯀꯣ ꯑꯗꯨꯝ ꯁꯚꯦꯟ ꯊꯥꯔꯇꯤꯗ ꯍꯧꯗꯦꯗ ꯁꯚꯦꯟ ꯐꯣꯔꯇꯤ ꯐꯤꯐꯇꯤꯒꯨꯝꯕ ꯑꯗꯨꯒ ꯑꯩꯠ ꯑꯗꯨꯝ ꯑꯩꯠ ꯊꯥꯔꯇꯤ ꯈꯦꯠꯂꯒ ꯂꯣꯏꯌꯦꯕ
ꯅꯣꯏꯒꯤ ꯎ ꯅꯪꯅ ꯍꯧꯖꯤꯛꯀꯤ ꯆꯠꯂꯤꯕ ꯃꯐꯝꯗꯨꯣ ꯈ꯭ꯋꯥꯏꯗꯒꯤ ꯆꯥꯎꯕ ꯃꯐꯝ ꯃꯐꯝꯗꯨ ꯑꯣꯏꯗꯣꯏꯔꯥ ꯅꯠꯇꯕꯤꯅ ꯃꯆꯥ ꯑꯣꯏꯕ꯭ꯔꯥ
ꯑ ꯑꯩꯈꯣꯏ ꯏꯟꯁꯇꯤꯇ꯭ꯌꯨꯠꯇꯣ ꯍꯥꯏꯕꯗꯤ ꯑꯩꯈꯣꯏ ꯇꯝꯐꯝ ꯍꯥꯏꯕ꯭ꯔꯥ ꯃꯈꯣꯏꯒꯤꯗꯣ ꯎꯝ ꯕ꯭ꯔꯥꯟꯁ ꯂꯩꯌꯦ ꯍꯥꯏꯌꯦ ꯑꯩꯈꯣꯏꯒꯤꯗꯣ ꯈ꯭ꯋꯥꯏꯗꯒꯤ ꯈ꯭ꯋꯥꯏꯗꯒꯤ ꯆꯥꯎꯕꯗꯨ ꯅꯠꯇꯕ ꯃꯥꯜꯂꯦ
ꯑꯣ ꯅꯣꯏꯅꯗꯤ ꯕ꯭ꯔꯥꯟꯁꯀꯤꯇ ꯑꯣꯏꯕꯀꯣ
ꯎꯝ ꯟꯁꯂ
ꯑꯣ ꯕꯦꯠꯆ ꯑꯃꯗ ꯃꯤ ꯀꯌꯥ ꯀꯌꯥꯒꯨꯝꯕꯗꯤ ꯑꯣꯏ
ꯕꯦꯆ ꯑꯃꯗ ꯃꯤ ꯊꯥꯔꯇꯤ ꯊꯥꯔꯇꯤ ꯊꯥꯔꯇꯤ ꯑꯣꯏꯌꯦ ꯍꯥꯏꯌꯦ ꯑꯗꯨ ꯃꯣꯔꯅꯤꯡ ꯗꯀꯣ ꯄꯨꯡ ꯁꯤꯛꯁ ꯊꯔꯇꯤ ꯤ ꯦꯍꯧ ꯃꯥꯜꯂꯦ ꯁꯤꯛꯁ ꯁꯤꯛꯁ ꯊꯥꯔꯇꯤꯗ ꯐꯥꯏꯚ ꯊꯥꯔꯇꯤ ꯇꯨ ꯁꯤꯛꯁ ꯊꯥꯔꯇꯤ ꯊꯥꯔꯇꯤ ꯇꯨ ꯁꯚꯦꯟ ꯊꯥꯔꯇꯤ ꯑꯩꯈꯣꯏꯅ ꯁꯚꯦꯟ ꯊꯥꯔꯇꯤꯗ ꯑꯩꯠ ꯊꯥꯔꯇꯤ ꯑꯩꯠ ꯊꯥꯔꯇꯤꯗꯒꯤ ꯅꯥꯏꯟ ꯊꯥꯔꯇꯤ ꯐꯇꯤ ꯐꯥꯎꯗꯤ ꯂꯩꯕ ꯃꯥꯜꯂꯦ ꯃꯣꯔꯅꯤꯡ ꯕꯦꯦꯛꯁꯇꯣ ꯑꯗꯨ ꯏꯚꯅꯤꯡꯒꯤꯁꯨ ꯑꯃꯨꯛ ꯂꯩꯑꯌꯦ ꯏꯚꯅꯤꯡꯒꯤꯗꯤ ꯈꯪꯗ ꯇꯥꯏꯅꯤ
ꯎꯝ ꯑꯗꯨꯣ ꯏꯚꯅꯤꯡꯁꯦ ꯃꯩꯇꯩꯂꯣꯟꯗ ꯀꯩ ꯀꯧꯋꯦ
ꯅꯅꯨꯡꯗꯥꯉ ꯍꯥꯏ
ꯃꯦꯊꯂꯗ ꯇꯦ ꯃꯅꯤꯄꯨꯔꯤꯗ ꯂꯣꯏ ꯉꯥꯡꯕ ꯉꯝꯕ꯭ꯔꯥ ꯌꯦꯡꯁꯦꯗꯅ ꯇꯥꯡ ꯍꯥꯏꯔꯗꯤ ꯃꯝꯕ ꯃꯇꯝꯗ ꯍꯧꯖꯤꯛꯅ ꯅꯨꯡꯗꯥꯡꯅꯤꯅ
ꯍꯣꯏ
ꯑꯗꯨꯒ ꯅꯨꯡꯊꯤꯤꯟ ꯍꯥꯏꯕꯅ
ꯅꯈ
ꯎꯝ ꯄꯨꯡ ꯕꯥꯔꯣꯒꯨꯝꯕ ꯃꯇꯝ ꯑꯣꯏꯣ
ꯍꯣꯏ
ꯑꯗꯨ ꯃꯥꯏ ꯃꯥꯜꯂꯦ ꯑꯁꯤꯁ ꯏꯚꯤꯅꯤꯡꯁꯦ ꯑꯗꯨꯒꯤ ꯇꯥꯏꯃꯤꯡ ꯎꯝ ꯑꯌꯨꯛ ꯑꯌꯨꯛ ꯍꯥꯏꯕ ꯈꯪꯈ꯭ꯔꯦ ꯅꯨꯡꯗꯥꯡ ꯈꯪꯈ꯭ꯔꯦ ꯑꯗꯨ ꯅꯨꯡꯊꯤꯤꯟ ꯍꯥꯏꯔꯗꯤ